ꯎꯝ ꯍꯜꯂꯣ ꯌꯥꯎꯗ꯭ꯔꯤꯦ
ꯌ ꯑꯦ ꯌꯨꯝ ꯌꯧꯔꯒ ꯇꯧꯔꯛꯄ ꯌꯥꯗ꯭ꯔꯣ
ꯍꯥꯡꯕ ꯉꯝꯗꯕ ꯑꯗꯨꯒꯤ
ꯋꯥꯔꯤꯌꯦ ꯌꯥꯝ ꯃꯉꯌꯦꯅꯦ
ꯅꯪꯗꯤ ꯕꯣ ꯉꯁꯤꯔꯣ
ꯑ ꯎꯁꯣꯏ
ꯎ ꯎꯁꯣꯏꯁꯨ ꯆꯥꯏ ꯑꯗꯨꯒ ꯅꯥꯄꯤ ꯑꯃ ꯀꯩꯅꯣ ꯅꯥꯀꯨꯞꯄꯤꯒꯨꯝꯕ ꯑꯃ ꯑꯃ ꯂꯩꯕꯗꯣ
ꯍꯣꯏ ꯈꯪꯉꯦ ꯈꯪꯉꯦ ꯍꯣꯏ ꯍꯥꯎꯕꯅꯤ ꯑꯗꯨ ꯎꯝ
ꯆꯥꯔꯕꯣ ꯅꯣꯏꯅꯤꯗꯤ
ꯑꯩꯈꯣꯏꯅꯤꯗꯤ ꯉꯔꯥꯡꯒꯤ ꯎꯇꯤ ꯑꯣꯏꯅ ꯑꯗꯨꯝ ꯆꯥꯏꯌꯦ ꯑꯇꯣꯞꯄ ꯏꯟꯁꯥꯡꯗꯤ ꯆꯥꯅꯤꯡꯉꯥꯏ ꯂꯩꯇꯦꯗ
ꯁꯤꯡꯒꯥꯗꯨꯕꯨ ꯌꯦꯡꯒꯦ ꯍꯧꯗꯣꯛꯄꯤꯔꯝꯃꯣ ꯍꯥꯏꯔꯒ ꯀꯣ ꯇꯧꯔꯒꯁꯨ ꯥꯏ ꯄꯥꯏ ꯈꯥ ꯇꯦꯕꯗꯨ
ꯑꯩ ꯑꯩꯗꯣ ꯑꯩ ꯉꯔꯥꯡꯗꯣꯀꯣ
ꯑꯩ ꯅꯪꯕꯨ ꯑꯣꯟꯂꯥꯏ ꯀꯩꯅꯣꯗ ꯋꯥꯆꯦꯞꯇ ꯇꯧꯔꯛꯀꯦ ꯇꯧꯕꯅꯦꯕꯀꯣ ꯑꯗꯨꯗ꯭ꯔ ꯅꯪ ꯗꯗꯥꯇꯥꯁꯦ ꯑꯣꯟ ꯇꯧꯒꯗ꯭ꯔꯥ ꯇꯧꯔꯗ꯭ꯔꯥ ꯈꯪꯗꯕꯒꯤ ꯎ ꯀꯩꯅꯣꯗꯣ ꯇꯧꯕꯅꯦꯕ
ꯑꯩꯅ ꯉꯔꯥꯡꯗꯣ ꯌꯥꯝ ꯇꯨꯞꯅꯤꯡꯉꯦ ꯑꯩ ꯍꯧꯖꯤꯛ ꯄꯨꯡ ꯇꯔꯨꯛꯀꯤꯩꯗꯨꯁꯨ ꯀꯣ ꯍꯧꯒꯠꯂꯦꯕ ꯑꯗꯣ ꯑꯩꯈꯣꯏ ꯉꯝꯃꯅꯤ ꯈꯪꯕꯒꯤ ꯑꯗꯨꯝ ꯑꯃꯨꯛ ꯇꯨꯝꯃꯦ
ꯎꯝ ꯉꯝꯅꯤ ꯉꯝꯃꯦ ꯃꯣꯏꯗꯣ ꯀꯩꯅꯣ ꯇ꯭ꯔꯥꯕꯒꯤꯅꯤ
ꯅꯪ ꯀꯥꯏꯇ ꯑꯗꯨ ꯑꯗꯨꯅꯦ ꯍꯣꯏ ꯑꯗꯨ ꯃꯤ ꯑꯃ ꯆꯠ ꯊꯣꯛꯄꯗꯣ ꯌꯥꯝ ꯍꯣꯌꯦꯀꯣ ꯒꯦꯝꯁꯤꯦꯀꯣ
ꯎꯝ ꯑꯅꯤꯃꯛ ꯆꯞ ꯃꯥꯟꯅꯔꯒ ꯁꯥꯟꯅꯕꯅꯤꯅꯀꯣ
ꯍꯣꯏ ꯍꯣꯏ ꯍꯣꯏ ꯃꯤ ꯑꯃꯗ ꯋꯥꯠꯂꯗꯤ ꯑꯃꯗ ꯄꯥꯟꯅꯕ ꯇꯧꯕꯗꯨ ꯄꯅꯅꯤꯡꯉꯥꯏ ꯋꯥꯠꯂꯕꯅꯤꯅ ꯃꯣꯏꯁꯨ ꯏꯁꯨ ꯁꯨꯗꯕꯒꯤ ꯅꯠꯇ꯭ꯔꯥ
ꯎꯝ ꯑꯗꯨꯅꯦ ꯑꯗꯣ ꯉꯁꯤ ꯀꯔ ꯆꯠꯇꯣꯏꯕ
ꯈꯔ ꯂꯩꯔꯗꯤ ꯕꯖꯥꯔ ꯀꯩꯊꯦꯜ ꯔꯣꯝꯗ ꯊꯣꯛꯁꯤꯔꯥ ꯇꯧꯕꯅꯦꯕ ꯑꯗꯨ ꯈꯪꯗꯦ ꯍꯧꯖꯤ ꯍꯧꯖꯤꯛꯇꯤ ꯍꯧꯖꯤꯛꯇꯤ ꯁꯥꯏꯌꯦꯕ ꯑꯗꯨꯒꯤ ꯍꯣꯔꯦꯟꯅ ꯇꯞꯅ ꯏꯆꯦꯗ ꯊꯣꯛꯁꯦ ꯍꯥꯏꯌꯦꯦ
ꯎꯝ ꯉꯁꯤꯗꯤ ꯀꯅꯥꯅ ꯊ ꯉꯁꯤꯗꯤ ꯀꯅꯥꯅ ꯊꯣꯡꯕꯅꯣ ꯆꯥꯛꯟꯖꯥꯡꯁꯦ
ꯉꯅꯥꯁꯨ ꯊꯣꯡꯗꯦ ꯏꯆꯦ ꯉꯔꯥꯡꯒꯤ ꯎꯇꯤ ꯏꯟꯁꯥꯡꯗꯣ
ꯎꯝ
ꯆꯥꯕ ꯉꯝꯗꯕꯒꯤ ꯉꯁꯤꯐꯥꯎ ꯆꯥꯔꯤꯅꯦ
ꯅꯪ ꯍꯥꯟꯅ ꯅꯪ ꯅꯪ ꯍꯥꯟꯅ ꯍꯧꯒꯠꯂꯤꯔꯣ ꯅꯠꯇ꯭ꯔꯒ ꯅꯪꯆꯦ ꯍꯥꯟꯅ ꯍꯧꯒꯠꯂꯤꯔꯣ
ꯑꯩꯈꯣꯏꯅꯤ ꯉꯁꯤ ꯀꯅꯥꯁꯨ ꯍꯧꯒꯠꯠꯇꯦ ꯑꯅꯤꯃꯛ ꯊꯦꯡꯉꯤ ꯆꯥꯛꯇꯨꯗꯤ ꯑꯗꯨꯝ ꯀꯥ ꯑꯃꯃꯨꯛ ꯇꯨꯝꯃꯤꯗ ꯌꯦꯟꯁꯥꯡ ꯂꯩꯔꯕꯅꯤꯅꯀꯣ
ꯎꯝ ꯎꯝ
ꯑꯃꯨꯛꯀ ꯊꯣꯡꯗꯦ
ꯎ ꯁꯤ ꯑꯃꯨꯛꯀ ꯇꯨꯝꯅꯤꯡꯉꯤꯅꯦ ꯍꯧꯖꯤꯛꯁꯦ ꯉꯔꯥꯡ
ꯇꯨꯝꯃꯨ ꯇꯨꯝꯃꯒ ꯋꯥꯔꯤ ꯁꯥꯟꯅꯕꯁꯨ ꯅꯨꯡꯉꯥꯏꯕꯅꯦ ꯉꯔꯥꯡꯗꯣ
ꯎꯝ
ꯑꯩꯁꯦ ꯎꯝ ꯑꯃꯛ ꯎꯇꯤ ꯆꯥꯕꯗꯣ ꯎꯁꯣꯏ ꯍꯥꯞꯄꯦꯅ ꯎꯁꯣꯏ ꯑꯃꯨꯛ ꯍꯥꯞꯄ ꯑꯗꯨꯒ ꯐꯦꯟꯁꯨ ꯀꯟꯅ ꯊꯥꯔꯒ ꯇꯨꯝꯕꯀꯣ ꯑꯗꯨꯒꯤ ꯂꯣꯛ ꯇꯧꯒꯦ ꯍꯥꯏꯅ ꯇꯧꯔꯦꯕ ꯍꯥꯏꯗꯤ ꯅꯥꯇꯣꯡꯒꯨꯝꯕ ꯐꯨꯟꯕ ꯆꯤꯟꯒꯨꯝꯕ ꯈꯥꯕ ꯇꯧꯒꯦ ꯇꯧꯕꯗꯣ
ꯎꯝ ꯎꯝ
ꯑꯗꯨꯃꯥꯏꯅ ꯇꯧꯕꯒꯤ ꯍꯩꯅꯗꯦ ꯍꯥꯏꯅ ꯑꯩꯅꯛ ꯍꯦꯛꯇ ꯀꯩꯅꯣ ꯇꯧꯁꯤꯟꯕꯅꯤꯅꯦ ꯃꯣꯔꯣꯛ ꯃꯦꯠꯄ ꯌꯥꯝ ꯁꯥꯕꯗꯣ ꯁꯥꯕꯅ
ꯃꯣꯔꯣꯛ ꯁꯥꯕꯁꯤ ꯌꯥꯝ ꯆꯥꯅꯨ ꯍꯦ ꯐꯠꯇꯕꯅꯤ ꯍꯦ
ꯑꯁ ꯑꯗꯨ ꯑꯦꯟꯁꯥꯡꯗꯤ ꯃꯣꯔꯣꯛ ꯁꯥꯔꯗꯤ ꯍꯦꯟꯅ ꯍꯦꯟꯅ ꯀꯩꯅꯣ ꯇꯧꯑꯦ ꯂꯣꯛꯒꯨꯝꯕ ꯇꯧꯕ ꯀꯥꯟꯗꯤ ꯁꯥꯔꯗꯤ ꯍꯦꯟꯅ ꯍꯦꯟꯅ ꯒ꯭ꯌꯥꯟ ꯇꯥꯗ꯭ꯔꯣ
ꯑꯗꯨꯅꯦ ꯑꯗꯨ ꯑꯣꯏꯔꯁꯨ ꯆꯥꯕꯗꯤ ꯑꯗꯨꯝ ꯀꯩꯅꯣ ꯇꯧꯋꯦꯕꯀꯣ ꯍꯥꯎꯋꯦꯕꯀꯣ ꯃꯣꯔꯣꯛꯁꯦ ꯆꯥꯕꯗꯤ ꯍꯥꯎꯕꯔꯥ ꯑꯗꯨꯗꯣ ꯃꯅꯨꯡꯗ ꯆꯪꯈ꯭ꯔꯗꯤ ꯌꯥꯗꯕꯅꯤ
ꯑꯗꯨꯅꯦ ꯑꯗꯨ ꯑꯣꯏꯔꯁꯨ ꯂꯣꯛꯇꯧꯒꯦ ꯇꯧꯕꯒꯤ ꯇꯟꯕ ꯑꯩꯅ ꯑꯗꯨꯝ ꯆꯥꯈ꯭ꯔꯦ ꯍꯥꯏꯅ ꯆꯥꯕ
ꯎꯝ
ꯅꯪ ꯉꯁꯤ ꯇꯨꯃꯤꯟꯅ ꯂꯩꯗꯣꯏꯔꯣ ꯀꯥꯏ ꯆꯠꯇꯣꯏꯔꯣ
ꯈꯪꯗꯦ ꯉꯥꯏꯍꯥꯛ ꯂꯩꯔꯗꯤ ꯆꯥꯔꯖꯁꯦ ꯑꯣ ꯀꯩꯅꯣꯗꯣ ꯎ ꯆꯥꯔꯖꯦ ꯊꯣꯛꯒꯗ꯭ꯔꯥ ꯈꯪꯗꯦ
ꯁꯤꯡꯖꯨꯒꯨꯝꯕ ꯆꯥꯗ꯭ꯔꯣ ꯅꯣꯏꯗꯤ ꯎ ꯀꯩꯅꯣ ꯂꯨꯃꯥꯏꯖꯤꯡ ꯅꯨꯃꯤꯠꯁꯦ
ꯑꯁꯤ ꯅꯨꯄꯥꯅꯤ ꯀꯩꯅꯣ ꯀꯅꯥ ꯀꯅꯥꯅꯒꯨꯝꯕ ꯁꯤꯅꯣ ꯀꯅꯥꯅ ꯑꯃꯨꯛ ꯎꯣꯡ ꯃꯥꯏꯖꯤꯡꯗ ꯁꯤꯡꯁꯨ ꯆꯥꯛꯔꯒ ꯆꯠꯇꯅ
ꯀꯅꯥꯅ ꯅꯪꯉꯣꯟꯗ ꯍꯥꯏꯕꯤꯕ꯭ꯔꯣ
ꯄꯩꯁꯥ ꯃꯥꯡꯅꯕꯅꯤꯗꯣ
ꯏꯁ ꯀꯌꯥ ꯃꯥꯡꯒꯦꯔꯣ ꯂꯨꯄꯥ ꯀꯨꯟ ꯑꯩꯈꯣꯏꯅꯤ ꯏꯆꯦꯈꯣꯏꯅꯤ ꯇꯣꯅꯤꯀꯣꯛꯇꯣ ꯈꯪꯉꯦꯀꯣ
ꯎꯝ
ꯑꯗꯨꯒ ꯃꯤꯃꯤ ꯍꯥꯞꯄꯒ ꯍꯧꯖꯤꯛ ꯃꯣꯔꯣꯛ ꯃꯦꯠꯄ ꯇꯧꯋꯦꯕ ꯑ ꯑꯗꯨ ꯈꯨꯍꯥꯎꯗꯣ ꯑꯁ ꯉꯁꯤ ꯏꯟꯁꯥꯡ ꯐꯥꯎꯗꯤ ꯑꯩ ꯀꯥꯎꯕ ꯉꯝꯃꯣꯏ ꯍꯥꯎꯃꯟꯗꯅ
ꯑꯩꯒꯤꯅꯤꯃꯛꯇꯁꯨ ꯊꯥꯔꯛꯑꯣ ꯑꯗꯨꯗꯤ
ꯊꯥꯔꯛꯀꯦ ꯅꯪꯒꯤ ꯊꯥꯒꯦ ꯊꯥꯒꯦ
ꯍꯣꯏ ꯊꯥꯒꯦꯗ
ꯅꯨꯃꯤꯠ ꯑꯅꯤ ꯑꯍꯨꯝꯒꯨꯝꯕꯗꯤ ꯌꯦꯡꯕ ꯐꯪꯉꯔꯣꯏꯅꯦ ꯑꯃꯨꯛꯀ
ꯑꯣ ꯂꯩꯇꯦ
ꯎꯝ ꯍꯧꯖꯤꯛꯇꯤ ꯃꯊꯛ ꯀꯥꯔꯕꯅꯤꯅꯀꯣ
ꯍꯣꯏ ꯍꯣꯏ ꯍꯣꯏ ꯇꯧ ꯑꯗꯨꯗꯤ ꯍꯣꯏ ꯑꯗꯨꯝ ꯑꯁꯤ ꯂꯣꯏꯈ꯭ꯔꯗꯤ ꯅꯨꯡꯉꯥꯏꯔꯔꯣꯏꯅꯦ ꯑꯁꯤ ꯑꯁꯤ ꯌꯦꯡꯕꯒꯤ ꯑ ꯋꯥꯈꯜ ꯅꯨꯡꯉꯥꯏꯔꯒ ꯑꯗꯨꯉꯥꯏ ꯑꯗꯨ ꯕꯣꯜꯗꯨ ꯂꯩꯔꯦ ꯈꯣꯠꯂꯦ ꯍꯥꯏꯅꯀꯣ
ꯎꯝ
ꯑꯗꯨꯃꯥꯏꯅ ꯇꯧꯗ꯭ꯔꯣ
ꯑꯗꯣ ꯑꯁꯤ ꯀꯩꯅꯣ ꯍꯧꯖꯤꯛ ꯁꯅꯥꯔꯤꯁꯦ ꯂꯣꯏꯔꯗꯤ ꯑꯃꯨꯛ ꯍꯧꯔꯅꯤꯌꯦ ꯇꯝꯄꯥꯛ ꯇꯝꯄꯥꯛꯇ
ꯅꯨꯡꯉꯥꯏꯅꯦ
ꯇꯝꯄꯥꯛꯇꯗꯤ ꯆꯠꯂꯒ ꯌꯦꯡꯕ ꯌꯥꯏꯅ
ꯍꯣꯏ ꯌꯥꯏꯌꯦ
ꯂꯩꯔꯗꯤ ꯍꯥꯏꯕꯅꯤꯅ ꯇꯝꯄꯥꯛꯇ ꯂꯩꯔꯗꯤ ꯆꯠꯂꯒ ꯌꯦꯡꯕ ꯌꯥꯏ ꯑꯗꯨ ꯂꯩꯔꯗꯤ ꯈꯪꯗꯦ
ꯑꯩꯗꯤ ꯕꯣꯜꯗꯤ ꯕꯣꯜꯒꯤ ꯃꯥꯒꯤ ꯀꯔꯤ ꯀꯔꯤ ꯇꯧꯕ ꯈꯣꯠꯄꯗꯤ ꯂꯣꯏ ꯈꯪꯉꯦꯕꯀꯣ
ꯎꯝ ꯑꯗꯨ ꯁꯥꯟꯅꯕ ꯍꯩꯇꯕ
ꯁꯥꯟꯅꯕꯗꯤ ꯑꯩ ꯆꯦꯟꯕ ꯆꯣꯡꯕꯁꯦ ꯅꯨꯄꯤ ꯑꯣꯏꯕꯒꯤ ꯈꯔ ꯉꯝꯗꯦꯕꯗꯤ ꯅꯨꯄꯥ ꯅꯨꯄꯥꯕꯨ ꯑꯣꯏꯔꯗꯤ ꯄꯪꯆꯦꯟ ꯆꯦꯟ ꯄꯪ ꯆꯣꯡ ꯆꯣꯡꯉꯁꯨ ꯀꯩꯁꯨ ꯇꯧꯗꯦꯅ
ꯎꯝ ꯎꯝ
ꯅꯨꯄꯤ ꯑꯣꯏꯕꯅꯤꯅ ꯆꯦꯟꯕ ꯆꯣꯡꯕꯁꯦ ꯈꯔ ꯋꯥꯕ ꯑꯦꯁ ꯊꯥꯏꯅꯗꯤ ꯑꯩꯈꯣꯏ ꯌꯥꯝ ꯇꯧꯔꯝꯃꯦ ꯅꯣꯏꯗꯤ
ꯅꯪ ꯍꯧꯖꯤꯛꯁꯦ ꯍꯧꯖꯤꯛ ꯁꯥꯟꯅꯕꯗꯨꯨꯔꯥ ꯍꯥꯏꯁꯦ
ꯍꯣꯏ ꯍꯣꯏ ꯕꯜꯣꯒꯨꯝꯕ ꯁꯅꯕꯗ
ꯑꯗꯣ ꯃꯔꯛ ꯃꯔꯛꯇꯗꯤ ꯍꯧꯖꯤꯛꯖꯤ ꯍꯧꯖꯤꯛ ꯍꯧꯖꯤꯛꯁꯨ ꯃꯔꯛ ꯃꯔꯛꯇꯗꯤ ꯑꯗꯨꯝ ꯁꯥꯟꯅꯩ ꯑꯗꯣ ꯅꯣꯡ ꯆꯨꯕꯒꯤꯀꯣ ꯁꯅꯕ ꯅꯨꯡꯉꯥꯏꯇꯕ ꯑꯗꯨ ꯒ꯭ꯔꯥꯎꯟ ꯌꯧꯗ꯭ꯔꯦ ꯌꯥꯏꯌꯦ ꯂꯝꯕꯤꯗ ꯂꯩꯔꯣ ꯀꯩꯅꯣ ꯇꯧꯔꯅꯤ
ꯑꯣ ꯑꯩꯅ ꯌꯨꯝ ꯌꯧꯔ ꯇꯧꯔꯛꯑꯣ ꯍꯥꯏꯗ꯭ꯔꯥ ꯌꯨꯝ ꯌꯧꯔꯒ ꯐꯣꯟ ꯅꯨꯡꯉꯥꯏꯅ ꯄꯣꯊꯥꯔ ꯇꯧꯕꯅ ꯍꯦꯟꯅ ꯅꯨꯡꯉꯥꯏꯕꯅꯦ ꯅꯠꯇ꯭ꯔ
ꯎꯝ ꯆꯨꯝꯗꯤ ꯆꯨꯝꯃꯦ ꯑꯗꯨ ꯑꯣꯏꯔꯁꯨ ꯑꯩꯅꯥ ꯍꯥꯏꯗꯤ ꯉꯁꯥꯏ ꯈꯥꯡꯕ ꯉꯝꯗꯕ ꯍꯥꯏꯗꯣ
ꯐꯣꯟ ꯇꯧꯅꯤꯡꯃꯟꯕꯒꯤ ꯌꯥꯝ ꯐꯩꯌꯦꯅꯦ ꯅꯪꯒꯤ ꯋꯥꯔꯤ ꯅꯪꯒꯤ ꯋꯥꯔꯤ ꯇꯥꯕꯁꯦ
ꯉꯁꯤꯁꯦ ꯉꯁꯤꯁꯦ ꯕꯣꯜ ꯌꯦꯡꯕꯁꯦ ꯑꯁ ꯄꯥꯈꯠꯄ ꯑꯃ ꯌꯥꯎꯋꯦ ꯇꯧꯔꯤꯁꯦ
ꯑꯗꯨꯅꯦ ꯑꯁ ꯑꯩꯈꯣꯏꯁꯦ ꯑꯩꯈꯣꯏꯅ ꯍꯧꯖꯤꯛ ꯑꯩꯈꯣꯏꯅꯤꯅ ꯄꯥꯝꯕꯗꯣ ꯆꯞ ꯃꯥꯟꯅꯩꯌꯦꯅ
ꯎꯝ
ꯑꯗꯨ ꯑꯩꯈꯣꯏꯒꯤꯗꯣ ꯗꯥꯥꯎꯗꯤ ꯌꯥꯕꯖꯥꯠꯅꯤꯀꯣ
ꯌꯥꯕꯗꯤ ꯌꯥꯕꯅꯤ ꯑꯗꯣ ꯁꯤ ꯃꯊꯪ ꯁꯥꯟꯅꯗꯣꯏꯁꯤ
ꯑꯁ
ꯀꯩꯅꯣꯝꯗꯤ ꯏꯈꯥꯟ ꯈꯜꯂꯤꯅꯦ ꯑꯩꯁꯦ
ꯑꯗꯨ ꯈꯜꯂꯦ ꯍꯣꯏ ꯑꯩꯈꯣꯏꯒꯤꯁꯦ ꯏꯁꯣꯟ ꯁꯣꯜꯂꯦ ꯑꯗꯨ ꯗꯥꯎ ꯌꯥꯕꯒꯤ ꯍꯦꯛꯇ ꯃꯊꯛ ꯀꯥꯕ ꯋꯥꯅꯦꯕ ꯅꯠꯇ꯭ꯔꯥ
ꯎꯝ
ꯑꯩꯈꯣꯏꯁꯦ ꯂꯣꯏꯔꯝꯗꯥꯏꯗ ꯍꯦꯛꯇ ꯀꯟꯕ ꯍꯧꯋꯦ ꯀꯃꯥꯏꯅ ꯇꯧꯅꯣ ꯈꯪꯗꯦ
ꯥꯗꯥꯎ ꯌꯥꯔꯁꯨ ꯃꯣꯏꯅ ꯃꯊꯪ ꯎꯝ ꯃꯣꯏꯅ ꯃꯊꯪ ꯁꯥꯟꯅꯥꯒꯗꯕꯗꯣ ꯃꯣꯏ ꯀꯜꯂꯦꯕꯀꯣ
ꯍꯣꯏ
ꯃꯤꯁꯨ ꯌꯥꯝ ꯋꯥꯡ ꯆꯥꯎꯋꯦꯕ
ꯇꯧꯋꯦ ꯍꯣꯏ ꯑꯁ ꯑꯩꯈꯣꯏ ꯊꯥꯏꯅ ꯑꯩꯈꯣꯏꯁꯨ ꯑꯉꯥꯡ ꯀ꯭ꯂꯥꯁ ꯀꯌꯥ ꯀꯥꯕ ꯃꯇꯝꯗꯅ ꯀꯥꯎꯂꯦ ꯇꯔꯨꯛ ꯇꯔꯦꯠ ꯆꯥꯕ ꯃꯇꯝꯗꯣ
ꯎꯝ
ꯑꯗꯨ ꯃꯇꯝꯗꯗꯤ ꯑꯩꯈꯣꯏꯁꯨ ꯀꯩꯅꯣ ꯌꯥꯝ ꯆꯠꯂꯦꯕ ꯑꯥ ꯕꯣꯜꯒꯨꯝꯕ ꯁꯥꯟꯅꯕ ꯌꯥꯝ ꯆꯠꯂꯦꯕ ꯑꯩꯈꯣꯏ ꯈꯨꯟꯒꯤ ꯀꯩꯅꯣ ꯀꯩꯅꯣꯗ ꯆꯠꯂꯒꯀꯣ
ꯎꯝ
ꯑꯗꯨꯝ ꯁꯥꯟꯅꯕ ꯆꯠꯂꯦ ꯑꯁ ꯅꯨꯡꯉꯥꯏꯌꯦꯍꯦ ꯑꯗꯨꯒꯨꯝꯕ ꯁꯥꯟꯅꯕꯗꯣ
ꯅꯣꯏ ꯆꯦꯁꯨ ꯁꯅꯕꯔꯣ
ꯑꯩꯈꯣꯏ ꯆꯦꯔꯣ
ꯎꯝ
ꯑꯩꯈꯣꯏ ꯆꯦꯗꯤ ꯃꯥꯗꯤ ꯀ꯭ꯂꯥꯁꯥꯁ ꯇꯔꯥ ꯂꯣꯏꯔꯒ ꯃꯥꯗꯤ ꯃꯄꯥꯟꯗ ꯂꯩꯈ꯭ꯔꯦꯕꯀꯣ ꯑꯗꯨ ꯃꯥꯗꯤ ꯄꯥꯛ ꯎꯝ ꯑꯗꯨꯒꯨꯝꯕ ꯁꯥꯟꯅꯕ ꯈꯣꯠꯄꯁꯦ ꯃꯥ ꯀꯥ ꯃꯁꯥꯅ ꯄꯥꯝꯗꯕ ꯑꯗꯨ ꯑꯩꯈꯣꯏꯗꯤ
ꯑꯗꯨꯝ ꯆꯠꯂꯦꯕ ꯑꯗꯨꯝ ꯕꯣꯜꯒꯨꯝꯕ ꯁꯥꯟꯅꯕ ꯑꯁ ꯅꯨꯡ ꯂꯣꯛꯄꯤꯒꯨꯝꯕ ꯁꯥꯟꯅꯕꯗꯣ ꯈꯪꯉꯦꯀꯣ
ꯍꯥꯥ
ꯅꯨꯡ ꯂꯣꯛꯄꯤ ꯈꯣꯡꯗ ꯅꯨꯡ ꯍꯥꯞꯄꯒ ꯑꯩꯈꯣꯏꯅ ꯆꯣꯡ ꯆꯣꯡꯉꯒ ꯁꯥꯟꯅꯕꯗꯨ
ꯑꯣ ꯑ ꯈꯪꯉꯦ ꯈꯪꯉꯦ
ꯑꯗꯨꯁꯨ ꯌꯥꯝ ꯁꯥꯟꯅꯔꯛꯄꯅꯦꯕ ꯑꯩꯈꯣꯏꯗꯤ
ꯎꯝ
ꯑꯗ ꯈꯨꯠ ꯂꯣꯟꯅꯕꯤ ꯍꯥꯏꯅꯩ ꯁꯥꯟꯅꯕ ꯑꯃ ꯂꯩꯕꯅꯦ ꯑꯉꯥꯡ ꯑꯣꯏꯔꯤꯉꯩꯗ
ꯑꯉꯥꯡ ꯑꯣꯏꯔꯤꯉꯩꯗꯗꯤ ꯑꯩꯈꯣꯏꯁꯨ ꯁꯥꯟꯅꯕꯁꯦ ꯀꯔꯤ ꯀꯔꯤꯅꯣ ꯃꯃꯤꯡ ꯈꯪꯗꯕꯀꯣ ꯁꯥꯟꯅꯕꯁꯦ
ꯎꯝ ꯗꯨꯀꯥꯟ ꯐꯝꯕꯤꯒꯌꯥꯝ ꯁꯥꯟꯅꯕꯅꯦ ꯑꯦ ꯄꯣꯠ ꯂꯩꯅꯔ ꯑ ꯎ ꯃꯅꯥꯅꯀꯣ
ꯎꯝ
ꯎ ꯃꯅꯥꯅ ꯄꯩꯁꯥ ꯁꯥꯕ ꯑꯗꯨꯃꯥꯏꯅ ꯇꯧꯔ ꯐꯥꯒꯤ ꯇꯧꯔꯒ ꯑꯁ ꯑꯗꯨꯔꯣꯝ ꯆꯠꯁꯦ ꯑꯗꯨꯔꯣꯝ ꯆꯠꯁꯦ ꯍꯥꯏꯅ ꯐꯥꯒꯤ ꯌꯥꯝ ꯇꯧꯔꯝꯕꯅꯦꯕ
ꯎꯝ ꯎꯝ
ꯅꯪꯁꯨ ꯇꯧꯕ꯭ꯔꯣ ꯑꯗꯨꯒꯨꯝꯕꯗꯣ
ꯎꯝ ꯇꯧꯕꯗꯤ ꯇꯧꯋꯦ
ꯑꯩꯈꯣꯏꯁꯨ ꯌꯥꯝ ꯇꯧꯔꯛꯑꯦ ꯑꯗꯨꯒꯝꯕꯗ ꯑꯗꯨꯅꯕꯨꯗꯤ ꯅꯨꯡꯉꯥꯏꯕꯗꯤ ꯍꯦꯜꯂꯦꯗ ꯁꯥꯟꯅ ꯁꯟꯅꯔꯒꯀꯣ
ꯎꯝ
ꯅꯪꯒꯤ
ꯉꯁꯤ ꯉꯁꯤ ꯀꯔꯤ ꯍꯥꯏꯅꯣ ꯍꯥꯏꯔꯣ ꯍꯥꯏꯔꯣ
ꯅꯃꯥꯟꯅꯕꯤ ꯅꯃꯥꯟꯅꯕ ꯅꯨꯄꯤ ꯅꯨꯄꯥ ꯅꯨꯄꯤ ꯊꯤꯕ ꯌꯥꯎꯔꯕꯣ
ꯏꯃꯥꯟ ꯏꯃꯥꯟꯅꯕ
ꯍꯣꯏ
ꯌꯥꯑꯃꯦ ꯏꯃꯥꯟ ꯅꯗꯦ
ꯑꯣ
ꯑꯩꯈꯣꯏꯅ ꯊꯤꯔꯦ ꯑꯩꯈꯣꯏꯅ ꯊꯤꯗꯕ ꯋꯥꯅꯤ
ꯅꯪ ꯂꯦꯝꯍꯧꯔꯤꯔꯣ
ꯑꯉꯥꯡ ꯑꯣꯏꯕꯒꯤꯀꯣ ꯃꯣꯏꯗꯣ ꯑꯉꯥꯡ ꯑꯣꯏꯔꯤꯁꯨ ꯀꯩ ꯍꯥꯏꯇꯥꯔꯦ ꯅꯨꯄꯤ ꯊꯤꯕꯗ ꯌꯥꯝ ꯌꯥꯝ ꯉꯜꯂꯦꯕ ꯅꯨꯄꯤ ꯊꯤꯕꯗꯣ
ꯑꯗꯨꯅꯤ ꯏꯃꯥꯟꯅꯕꯤꯁꯨ ꯃꯆꯥ ꯑꯅꯤ ꯂꯩꯕꯁꯨ ꯌꯥꯎꯔꯦ ꯏꯃꯥꯟꯅꯕꯤ ꯃꯆꯥ ꯀ꯭ꯂꯥꯁ ꯃꯥꯅ ꯀ꯭ꯂꯥꯁ ꯀꯌꯥꯗꯅꯣ ꯃꯥꯅ ꯌꯨꯝ ꯄꯥꯟꯈꯤꯕꯗꯣ ꯀ꯭ꯂꯥꯁ ꯅꯥꯏꯟ ꯈꯔ ꯀꯥ ꯄꯥꯟꯈꯤꯕꯅꯦꯕꯀꯣ
ꯏꯃꯥꯟꯅꯕꯤꯅ ꯀ꯭ꯂꯥꯁ ꯀ꯭ꯂꯥꯁ ꯇ ꯀ꯭ꯂꯥꯁ ꯇꯔꯦꯠꯗ ꯆꯦꯟꯕ
ꯑꯣ ꯇꯔꯦꯠꯇ
ꯎꯝ
ꯃꯆꯥ ꯃꯁꯨ ꯆꯥꯎꯔꯝꯃꯅꯤ
ꯍꯧꯖꯤꯛꯇꯤ ꯆꯥꯎꯋꯦ ꯃꯆꯥꯗꯨ ꯁ꯭ꯀꯨꯜ ꯀꯥꯒꯔꯦ ꯍꯧꯖꯤꯛꯇꯤ ꯀ꯭ꯂꯥꯁ ꯐꯥꯏꯚ ꯔꯣ
ꯇꯜꯂꯦꯀꯣ ꯃꯣꯏꯁꯦꯀꯣ ꯑꯩꯗꯤ ꯃꯣꯏ ꯎꯔꯗꯤ ꯑꯩꯈꯣꯏꯁꯦ ꯑꯍꯟꯗꯧꯅ ꯈꯜꯂꯦꯕ ꯑꯗꯨꯕꯨ ꯑꯁ ꯑꯩꯈꯣꯏꯗꯒꯤ ꯍꯦꯟꯅ ꯑꯍꯟ ꯑꯣꯏꯕꯁꯨ ꯌꯥꯝ ꯂꯩꯗꯤ ꯂꯩꯔꯤꯗ ꯌꯨꯝ ꯄꯥꯟꯗꯕ ꯌꯥꯝ ꯂꯩꯔꯤ
ꯃꯔꯝ ꯑꯃꯅꯗꯤ ꯅꯨꯡꯉꯥꯏꯗꯅ ꯑꯩꯈꯣꯏꯅ ꯑꯩꯈꯣꯏꯅ ꯌꯨꯝ ꯄꯥꯟꯕ ꯃꯇꯝꯗ ꯃꯣꯏꯗꯤ ꯃꯣꯏꯒꯤ ꯃꯆꯥꯅ ꯁꯨꯕꯒꯤ ꯀꯩꯅꯣ ꯆꯥ ꯆꯥꯕ ꯐꯪꯉꯦꯕ
ꯍꯣꯏ ꯑꯗꯨꯕꯨꯗꯤ ꯑꯗꯨꯅꯤ ꯑꯗꯨꯕꯨ ꯑꯣꯏꯔꯁꯨ ꯃꯣꯏꯁꯨ ꯐꯔꯛ ꯇꯥꯗ꯭ꯔꯣ ꯃꯣꯏ ꯃꯣꯏꯅꯁꯨ ꯑꯁ ꯅꯣꯏꯁꯦ ꯑꯁ ꯑꯩꯈꯣꯏꯅ ꯅꯨꯡꯉꯥꯏꯔꯀꯥꯟꯗ ꯅꯣꯏꯁꯦ ꯅꯆꯥꯅꯁꯨ ꯃꯆꯥ ꯃꯆꯥ ꯂꯩꯔꯝꯗꯣꯏꯅꯦꯀꯣ ꯍꯥꯏꯅ ꯍꯥꯏꯕꯁꯨ ꯌꯥꯎꯋꯦꯕ ꯑꯗꯨꯒꯟꯗ ꯃꯣꯏꯁꯨ ꯍꯧꯖꯤꯛ ꯃꯣꯏꯅ ꯋꯥꯔꯤꯁꯦ ꯑꯩꯈꯣꯏꯁꯨ ꯅꯨꯡꯉꯥꯏꯌꯦꯅ ꯆꯞ ꯃꯅꯩꯗ ꯅꯠꯇ꯭ꯔ
ꯎꯝ
ꯑꯃꯅ ꯍꯦꯟꯗꯦ ꯑꯃꯅ ꯋꯥꯠꯇꯦ ꯍꯥꯏꯕꯗꯣ
ꯎꯝ ꯏꯕꯥꯅꯤꯁꯨ ꯀꯨꯏꯔꯔꯣꯏꯗ
ꯑꯗꯨꯅ ꯀꯨꯏꯔꯔꯣꯏꯗ ꯆꯍꯤ ꯑꯃ ꯑꯅꯤ ꯂꯩꯔꯗꯤ ꯆꯦꯟꯈ꯭ꯔꯁꯦ